ꯎꯝ ꯍꯜꯂꯣ
ꯍꯜꯂꯣ
ꯇꯨꯝꯗꯧꯔꯕꯣ
ꯍꯂꯣ ꯇꯕ꯭ꯔꯥ ꯇꯨꯡꯒꯤꯔꯣꯏꯗ ꯌꯨꯝ ꯃꯊꯛꯇ ꯀꯥꯈꯠꯂꯛꯏ ꯌꯨꯝ ꯃꯊꯛꯇ ꯀꯥꯈꯠꯂꯒꯥ ꯍꯪꯆꯤꯠ ꯁꯨꯝ ꯂꯥꯡꯉꯝꯕꯅꯤꯗ ꯊꯥꯒꯤꯔꯣꯏ ꯑꯩ ꯍꯧꯖꯤꯛ ꯑꯃꯨꯛ ꯕꯣꯜ ꯌꯦꯡꯒꯤꯅꯤ
ꯑꯦ ꯇꯨꯝꯗ꯭ꯔꯤꯕ
ꯑꯩꯗꯤ ꯕꯣꯜ ꯌꯦꯡꯒꯅꯤ ꯕꯣꯜ ꯉꯥꯏꯍꯥꯛ ꯌꯦꯡꯉꯅꯤ ꯎꯝ
ꯄꯨꯡ ꯀꯌꯥꯐꯧ ꯌꯦꯡꯈꯤꯗꯣꯏꯅꯣ ꯌꯥꯝ ꯊꯦꯡꯉꯣꯏꯗ꯭ꯔꯣ
ꯉꯁꯥꯏ ꯄꯨꯡ ꯃꯥꯄꯟ ꯃꯈꯥꯏꯗ ꯍꯧꯕꯅꯤꯕ ꯍꯌꯦꯡꯒꯗꯤ ꯑꯥꯔ ꯀꯣꯡꯒꯣꯒ
ꯏꯪꯂꯦꯟ ꯄꯣꯗꯣꯔꯦꯗꯣ ꯍꯧꯖꯤꯛ ꯀꯥꯏ ꯌꯧꯔꯒꯦ ꯀꯃꯥꯏ ꯇꯧꯔꯒꯦ
ꯑꯗꯨꯝ ꯐꯨꯕ ꯆꯠꯔꯛꯂꯦ ꯑꯗꯣ ꯑꯃꯨꯛꯀꯁꯨ ꯆꯜꯁꯤꯜꯂꯛꯄ ꯌꯥꯏꯗ
ꯑꯗꯣ ꯍꯌꯦꯡ ꯑꯆꯥꯄꯣꯠꯇꯣ ꯀꯔꯝ ꯀꯥꯟ ꯄꯤꯖꯅꯤ
ꯀꯅꯥꯏ ꯑꯆꯥꯄꯣꯠꯅꯣ
ꯑꯩꯈꯣꯏ ꯃꯥꯅ ꯄꯤꯔꯛꯄꯗ ꯑꯗꯣ ꯍꯌꯦꯡ ꯅꯪ ꯄꯨꯡ ꯀꯌꯥꯗꯣ ꯂꯥꯛꯇꯣꯏꯅꯣ ꯊꯦꯡꯅ ꯂꯥꯛꯇꯣꯏꯔꯣ ꯉꯟꯅ ꯂꯥꯛꯇꯣꯏꯔꯣ
ꯊꯦꯡꯅꯤꯗ ꯑꯗꯨꯝ ꯃꯔꯤ ꯄꯨꯡ ꯃꯔꯤ ꯑꯗꯨꯋꯥꯏꯗ ꯊꯣꯛꯂꯛꯑꯅꯤ ꯑꯗꯨꯒ ꯃꯔꯤ ꯃꯈꯥꯏꯗ ꯌꯧꯔꯛꯑꯅꯤ
ꯑꯗꯨꯗꯤ ꯑꯗ ꯑꯗꯨꯝ ꯄꯤꯔꯒꯦ
ꯎꯝ ꯑꯩꯁꯦ ꯑꯩꯁꯦ ꯀꯩꯅꯣꯝꯃ ꯈꯜꯂꯦꯕꯀꯣ ꯐꯣꯔꯦꯁ ꯑꯃ ꯅꯩꯁꯤꯟꯒꯦ ꯇꯧꯕꯅꯦꯕ ꯑꯗꯨꯒ ꯁꯥꯏꯀꯜꯁꯦ ꯂꯥꯛꯄꯗ ꯑꯃꯨꯛ ꯊꯛꯑꯦꯅ ꯑꯗꯨꯒ ꯅꯪꯁꯨ ꯉꯛꯏꯕ ꯅꯠꯇ꯭ꯔ ꯁꯨꯝ ꯏꯅꯔꯖꯤ ꯄꯤꯅꯕꯅꯦꯕ ꯑꯗꯨ ꯊꯛꯑꯦꯗꯅ ꯊꯛꯑꯒ ꯑꯃꯨꯛ ꯅꯪꯁꯨ ꯅꯪ ꯅꯪꯅ ꯂꯥꯛꯄꯗ ꯏꯁꯤꯡ ꯑꯃꯃꯝ ꯑꯗꯨꯝ ꯌꯥꯎꯔꯛꯀꯦꯕ ꯍꯟꯕꯗ ꯑꯩꯅ ꯑꯃꯨꯛ ꯏꯁꯤꯡ ꯈꯔ ꯑꯃꯨꯛ ꯊꯛꯀꯦꯇꯧꯕ ꯍꯥꯏꯗꯤ ꯑꯩꯒꯤ ꯁꯥꯏꯀꯜꯗꯅꯦ ꯕꯣꯇꯜ ꯍꯥꯞꯅꯕꯗꯨ ꯌꯥꯎꯔꯗꯤ ꯐꯕ ꯕꯣꯇꯜ ꯍꯥꯞꯅꯕ ꯌꯥꯎꯗꯕ ꯑꯗꯨꯒꯤ
ꯑꯗꯨꯗꯤ ꯅꯪ ꯑꯩ ꯇꯨꯏꯁꯟ ꯂꯣꯏꯔꯛꯄ ꯉꯥꯏꯔꯒ ꯏꯁꯤꯡ ꯊꯛꯇꯣꯏꯕ ꯑꯗꯨꯏ ꯃꯔꯛꯇ ꯊꯝꯅꯤꯡꯉꯗꯤ
ꯑꯗꯨꯏ ꯃꯇꯝꯗ ꯊꯛꯅꯤꯡꯉꯔꯣꯏ ꯑꯗꯨꯝ ꯑꯩꯗꯤ ꯌꯨꯝꯗꯩ ꯊꯛꯑꯒ ꯂꯥꯛꯇꯧꯔꯕꯅꯤꯅ
ꯎꯝ ꯑꯗꯨ ꯈꯪꯉꯕ ꯒꯥꯔꯤ ꯃꯆꯥ ꯊꯧꯕꯗꯨ ꯕꯦꯁꯄꯥ ꯊꯧꯕꯒꯅꯦ ꯑꯇꯩ ꯃꯆꯥꯗꯨ ꯀꯩ ꯈꯦꯠꯅꯒꯦ
ꯀꯩꯝ ꯈꯦꯠꯅꯗꯦ ꯑꯗꯨ ꯅꯨꯄꯤꯒꯤꯗꯤ ꯕꯦꯁꯄꯥ ꯊꯧꯕꯅ ꯄꯛꯆꯝꯅꯤ
ꯍꯛꯆꯕꯒꯤ ꯅꯠꯇꯕ ꯂꯥꯏꯕ ꯂꯨꯕ ꯑꯗꯩꯗꯤ ꯕꯦꯁꯄꯥꯗ ꯒꯥꯔꯤ ꯊꯧꯕ ꯇꯝꯕ ꯅꯠꯇꯕ ꯑꯩ ꯀꯤꯖꯩ
ꯆꯞ ꯃꯥꯟꯅꯩꯗ ꯀꯩꯝ ꯈꯦꯟꯅꯗꯦ ꯑꯗꯣ ꯅꯨꯄꯤꯅ ꯊꯧꯕ ꯍꯧꯖꯤꯛꯀꯥꯟꯗꯤ ꯂꯦꯚꯦꯟꯗꯔ ꯃꯆꯨ ꯕ꯭ꯂꯨ ꯕ꯭ꯂꯨ ꯃꯆꯨꯒꯤ ꯌꯥꯝ ꯂꯥꯏꯅꯕ ꯌꯥꯝ ꯊꯣꯛꯑꯅꯤ ꯐꯖ ꯐꯖꯕ
ꯑꯗꯨ ꯒꯥꯔꯤꯗꯤ ꯈꯔ ꯌꯥꯡꯕ ꯈꯣꯠꯄ ꯗꯥꯏꯑꯣꯒꯨꯝꯕꯅ ꯊꯧꯅꯤꯡꯉꯦ ꯄꯤꯛꯁꯨ ꯄꯤꯛꯄ
ꯈ꯭ꯋꯥꯏ ꯌꯥꯝ ꯊꯧꯔꯥꯅꯤꯅ ꯊꯧꯕ ꯊꯧꯕꯗꯣ ꯄ꯭ꯂꯦꯖꯔ ꯄꯤꯛꯇ꯭ꯔꯨꯁꯨ ꯄꯤꯛꯄ
ꯄꯤꯛꯇ꯭ꯔꯨꯁꯨ ꯄꯤꯛꯏ ꯄ꯭ꯂꯦꯖꯔꯗ ꯗꯥꯏꯌꯣꯗꯤ ꯄꯤꯛ ꯗꯥꯏꯌꯣꯗ ꯑꯃ ꯑꯩꯅ ꯎꯕꯗ ꯑꯉꯥꯡꯕ ꯍꯪꯒꯄꯥꯟ ꯃꯌꯥꯝ ꯊꯥꯏꯅ ꯂꯩꯕꯗꯣ ꯑꯗꯨꯁꯨ ꯄꯤꯛꯏ ꯀꯩꯅꯣ ꯅꯦꯝꯁꯨ ꯅꯦꯝꯃꯤ
ꯄꯤꯛꯇꯦꯗ ꯍꯧꯖꯤꯛ ꯊꯧꯔꯅꯤ ꯊꯧꯏꯗꯨꯅꯦ ꯃꯥꯒꯤ ꯁꯥꯏꯁꯇ ꯁꯥꯕꯒ ꯆꯞ ꯃꯥꯟꯅꯩ
ꯗꯥꯏꯌꯣ ꯊꯧꯔꯛꯑꯅꯤ ꯗꯥꯏꯌꯣ ꯊꯧꯕ꯭ꯔꯥ꯫
ꯊꯧꯑꯎꯏ ꯅꯪꯗꯤ ꯊ ꯊꯥꯏ‌ꯋꯥꯏ ꯀꯦꯖꯔ ꯑꯃꯥ
ꯑꯩꯗꯤ ꯁꯥꯏꯀꯜ ꯊꯧꯋꯦꯅ ꯈꯜꯂꯒ꯫
ꯁꯦꯀꯟꯗꯤ ꯑꯃꯨꯛ ꯁꯤꯁꯤꯗ ꯇ꯭ꯨꯏꯁꯟ ꯂꯥꯛꯄꯩꯅꯤ꯫
ꯑꯇꯣꯞꯄ ꯃꯇꯝꯗꯗꯤ ꯒꯥꯔꯤ ꯃꯆꯥ ꯊꯧꯕꯔ꯫
ꯅꯠꯇꯦ ꯀ꯭ꯂꯥꯁ ꯂꯥꯛꯄꯗꯨꯅ ꯑꯗꯨꯝ ꯀꯤꯖꯜ ꯅꯪꯑꯣꯏ ꯑꯗꯨ ꯑꯣ ꯌꯥꯔꯦ ꯑꯇꯣꯞꯄ ꯇꯣꯇꯣ ꯑꯃ ꯇꯣꯛꯑꯁꯤ ꯉꯁꯥꯏ ꯀꯅꯣꯗꯣ ꯍꯥꯎꯕ꯭ꯔ ꯑꯆꯥꯄꯣꯠꯇꯣ꯫
ꯍꯥꯎꯏ꯫
ꯃꯣꯃꯣꯁꯦ ꯃꯣꯃꯣ ꯅꯠꯇꯔꯁꯨ ꯑꯨꯛꯇꯪ ꯀꯩꯅꯣꯝꯗꯤ ꯆꯥꯕ ꯐꯩꯅ꯫ ꯀꯩꯅꯣ ꯑꯃ ꯍꯣꯡ ꯀꯅꯧ ꯍꯣꯡ ꯃꯦꯀꯔꯕ
ꯅꯠꯇꯦ ꯑ ꯃꯣꯔꯦ ꯍꯣꯝ꯫
ꯅꯠꯇꯦ ꯅꯠꯇꯦ ꯇꯦꯛꯁꯧ ꯐꯪꯉꯕ ꯀꯩꯅꯣꯗꯣ ꯄꯣꯛ
ꯑꯣ ꯑꯣ ꯅꯪꯅ ꯌꯥꯝ ꯄꯥꯝꯖꯕ ꯕ꯭ꯔꯦꯁꯄꯣꯔꯇꯣ꯫ ꯆꯥꯕꯨꯗꯤ ꯆꯥꯗꯔꯤ ꯅꯪꯅ ꯄꯥꯝꯖꯕ ꯀꯥꯏꯅꯒ꯫ ꯑꯆꯥ ꯀꯩꯩꯅꯣ
ꯀꯥꯎꯕꯔ ꯑꯗꯨꯒꯤ ꯃꯤꯡꯗꯣ ꯃꯄꯨꯗꯣ꯫
ꯃꯄꯨꯒꯤ ꯃꯃꯤꯡꯗꯤ ꯑꯩ ꯈꯪꯗꯦ ꯇꯦꯁ ꯑꯣꯐ ꯍꯣꯝ꯫
ꯑꯣ ꯇꯦꯁ ꯑꯣꯞ ꯍꯣꯝ꯫
ꯑꯗꯣ ꯃꯣꯏ ꯁꯇꯤꯗꯤ ꯌꯥꯝ ꯀꯩꯅꯣꯁꯨ ꯆꯥꯅꯤꯡꯕꯅꯦ ꯑꯩꯗꯤ ꯑꯃ ꯑ ꯀꯩꯅꯣꯗꯣ꯫ ꯂꯝꯐꯦꯜꯗ ꯂꯩꯕ ꯀꯩꯅꯣꯗꯨꯁꯨ ꯑꯦꯄꯤꯁꯣꯠꯀꯤ ꯑꯩꯅ ꯎꯠꯄꯗꯣ ꯅꯪꯉꯣꯟꯗ꯫
ꯎꯝ꯫
ꯇꯣꯁꯇꯣ ꯑꯗꯩꯗꯤ ꯃꯣꯏ ꯊꯛꯅꯕꯗꯨꯁꯨ ꯊꯛꯅꯤꯡꯉꯦ ꯑꯩ꯫
ꯊꯛꯅꯕꯗꯤ ꯏꯌꯟ ꯌꯥꯏꯊꯠ꯫ ꯀꯩꯕ ꯃꯍꯥꯕꯂꯂꯤꯒꯤ ꯃꯨꯝꯃꯣ ꯑꯗꯨ ꯆꯅꯤꯡꯉꯤ꯫
ꯑꯣꯍꯣ ꯄ꯭ꯂꯦꯠꯇ ꯃꯌꯥꯝ ꯌꯥꯎꯕꯤꯗꯣ ꯆꯥꯒꯗꯕꯅꯦ꯫
ꯑꯗꯨꯒ ꯃꯣꯏꯔꯥꯡꯗ ꯆꯠꯂꯒ ꯁꯦꯟꯗ꯭ꯔꯥꯗ ꯆꯤꯜꯂ ꯇꯧꯔꯕ꯫ ꯑꯣꯛ ꯃꯔꯤꯟꯒ ꯂꯩꯔꯒ꯫
ꯑꯗꯣ ꯑꯁ ꯄꯩꯁꯥꯅꯦ ꯈꯪꯉꯕ ꯌꯥꯝ ꯀꯣꯏꯕ ꯂꯥꯡꯕꯗꯤ ꯉꯝꯃꯔꯣꯏ꯫ ꯄꯩꯁꯥꯅꯦ ꯄꯩꯁꯥ ꯇꯪꯒꯤꯁꯨ ꯅꯠꯇꯅ ꯃꯇꯝꯅꯦ꯫ ꯑꯩꯅ ꯂꯥꯏꯔꯤꯛ ꯃꯌꯥꯝ ꯄꯥꯔꯝꯗꯥꯏꯁꯤꯗ ꯀꯩꯅꯣ ꯅꯪꯅ꯫ ꯀꯣꯏꯕ ꯂꯥꯡꯕ ꯃꯌꯥꯝ ꯊꯥ ꯑꯃꯃꯝꯒꯤ ꯑꯃꯨꯛꯃꯨꯛꯇꯪ ꯀꯣꯏꯁꯦ꯫
ꯑꯦ ꯍꯣꯏꯅꯦ ꯀꯩꯁꯨ ꯌꯥꯝ ꯀꯣꯏꯗꯦ ꯀꯩꯅꯣ꯫
ꯌꯥꯝ ꯀꯣꯏ ꯍꯧꯖꯤꯛꯀꯥꯟ ꯌꯥꯝ ꯆꯠꯂꯦ ꯆꯥꯕꯒ ꯊꯛꯄꯒ ꯀꯣꯏꯕ꯫
ꯑꯩꯗꯤ ꯁꯣꯝꯗ ꯍꯥꯇꯣꯛꯑꯒ ꯆꯠꯄꯅꯤ ꯅꯪꯏꯒ ꯆꯠꯄꯁꯨ ꯅꯥꯠꯁꯨ ꯅꯠꯇꯅ꯫
ꯑꯩꯒ ꯅꯪꯒꯁꯨ ꯇꯣꯉꯥꯟꯅ ꯃꯌꯥꯝ ꯀꯣꯏꯔꯤ ꯑꯇꯣꯞꯄꯒꯄꯅꯤ ꯑꯩꯒ ꯅꯠꯇꯦ ꯀꯥꯏꯅꯒ꯫
ꯌꯨꯝꯁꯦ ꯌꯨꯝꯁꯦ ꯆꯥꯎ ꯄꯥꯝꯕꯔ ꯋꯥꯡꯕ ꯄꯥꯝꯕꯔ
ꯌꯨꯝ ꯑ ꯌꯥꯝ ꯆꯥꯎꯕꯁꯨ ꯄꯥꯝꯗꯦ ꯋꯥꯡꯕꯁꯨ ꯄꯥꯝꯗꯦ꯫ ꯄꯤꯛꯑꯒꯅꯦ ꯑꯃ ꯏꯁ ꯏꯕꯥꯅꯤ ꯂꯝꯕꯤ ꯆꯠꯄꯗ ꯍꯦꯛ ꯎꯕꯗꯣ꯫
ꯅꯥꯠꯇꯦꯗ ꯂꯝꯁꯦ ꯄꯥꯛꯑꯒꯅꯦ ꯌꯨꯝꯁꯦ ꯄꯥꯛ
ꯑꯩꯗꯤ ꯂꯝ ꯄꯥꯛꯑꯁꯨ ꯌꯨꯝꯗꯣ ꯄꯥꯛꯍꯟꯅꯤꯡꯗꯦꯕꯀꯣ ꯍꯤꯡꯒꯣꯜ ꯑꯣꯏꯅ ꯊꯝꯅꯤꯡꯏ
ꯑꯩꯗꯤ ꯍꯤꯡꯒꯣꯜ ꯈꯥꯛꯀꯅꯤꯕ ꯀꯩ ꯍꯥꯏꯅꯤ ꯌꯨꯝꯁꯨ ꯒ꯭ꯔꯥꯎꯟ ꯐ꯭ꯂꯣꯔꯗ ꯈꯥꯛꯑꯁꯦ ꯃꯥꯄꯟ ꯃꯨꯀꯥ ꯂꯩꯔꯕ ꯑꯗꯨꯗꯤ ꯃꯊꯣꯟ ꯑꯃ ꯍꯥꯞꯆꯜꯂꯒ ꯇꯣꯞ ꯐ꯭ꯂꯣꯜꯗꯅ ꯀꯩꯅꯣ ꯑꯣꯏꯅꯥ ꯂꯩꯕ ꯌꯥꯏꯅ ꯁꯨꯝ ꯅꯒꯤ ꯍꯛꯆꯥꯡ ꯁꯖꯦꯜꯒꯨꯝꯕ ꯇꯧꯅꯕ ꯖꯤꯝꯒꯤ ꯀꯩꯒꯤ ꯊꯝ ꯌꯥꯏ
ꯖꯤꯝꯗꯣ ꯃꯈꯥꯗ ꯑꯗꯨꯝ ꯀꯥꯗꯣ ꯃꯥꯄꯟ ꯑꯣꯏꯔꯗꯤ ꯌꯥꯝꯃꯤ ꯀꯩꯅꯣ ꯃꯈꯥꯗ ꯑꯗꯨꯝ ꯇꯧꯔꯣ
ꯃꯈꯥꯗꯗꯤ ꯃꯊꯛꯇ ꯑꯗꯨꯝ ꯕꯨꯁꯤꯡꯒꯨꯝꯕꯩ ꯊꯃꯗꯩꯩ ꯂꯥꯎꯕꯗ
ꯑꯗꯨꯒ ꯑꯩꯗꯤ ꯍꯩ ꯂꯩꯒꯤ ꯐꯥꯔꯝ ꯑꯣꯏ ꯐꯥꯔꯝ ꯍꯥꯏꯔꯒ ꯐꯥꯔꯝ ꯆꯥꯎꯅ ꯅꯠꯇꯕꯀꯣ ꯑꯩꯈꯣꯏ ꯏꯃꯨꯡꯅ ꯄꯦꯟꯅ ꯆꯥꯖꯅꯕ ꯃꯑꯣꯡꯗ ꯊꯥꯅꯤꯡꯉꯤ
ꯑꯗꯨꯅꯦ ꯍꯩ ꯂꯩ ꯁꯤꯅ ꯃꯃꯥꯡꯗ ꯊꯥꯖꯦꯕ ꯃꯅꯤꯡꯗꯁꯨ ꯏꯪꯈꯣꯜ
ꯆꯥꯎꯅ
ꯑꯗꯣ ꯍꯥꯏꯔꯤ ꯃꯌꯥꯝꯁꯦ ꯀꯃꯥꯏ ꯇꯧꯅꯤ ꯄꯩꯁꯥ ꯇꯥꯟꯕ ꯇꯥꯏ
ꯑꯩꯗꯤ ꯍꯩ ꯂꯩ ꯍꯥꯏꯕꯩ ꯋꯥꯅꯦ ꯂꯩꯒꯗꯤ ꯊꯥꯅꯤꯡꯗꯦ ꯍꯩ ꯈꯛꯇꯅ ꯑꯩꯅꯥ ꯊꯥꯅꯤꯡꯒꯤꯁꯦ
ꯑꯗꯣ ꯑꯩꯈꯣꯏ ꯆꯦꯅ ꯉꯁꯥꯏ ꯍꯥꯄꯗꯅꯦ ꯕꯦꯟꯛ ꯄꯤ ꯑꯣ ꯒꯨꯝꯕ ꯑꯣꯏꯔꯗꯤ ꯂꯥꯛ ꯑꯃꯥ ꯑꯗꯥꯏ ꯆꯥꯏꯌꯦ
ꯆꯥꯏꯌꯦ ꯑꯗꯨ ꯅꯪ ꯏꯁ ꯕꯦꯟꯀ ꯄꯤ ꯑꯣ ꯍꯥꯏꯔꯒ ꯂꯥꯏꯕꯣꯏ ꯈꯜꯂꯤꯔꯣ ꯄꯤ ꯑꯣ ꯗꯣ ꯌꯥꯝ ꯆꯥꯎꯕꯅꯦ ꯑꯦꯛꯖꯥꯝꯁꯨ ꯌꯥꯝ ꯂꯨꯕꯅꯦ
ꯑꯗꯨꯅꯦ ꯑꯗꯣ ꯅꯪꯗꯤ ꯍꯩꯕꯅꯤꯅꯥ ꯊꯥꯕ ꯌꯥꯏꯅ
ꯕꯦꯟꯛ ꯕꯦꯟꯛꯀꯤꯡꯒꯤ ꯄꯩꯈꯥꯗ ꯕꯦꯟꯛ ꯄꯤ ꯑꯣ ꯊꯥꯕ ꯍꯥꯏꯁꯦ ꯑꯥꯏ ꯕꯤ ꯄꯤ ꯑꯣ ꯀꯧꯔꯒ ꯏꯁ ꯌꯥꯝ ꯋꯥꯡꯈ꯭ꯔ ꯄꯣꯠꯅꯤ
ꯑꯗꯨꯅꯤ ꯑꯗꯨ ꯑꯗꯨ ꯅꯪꯗꯤ ꯂꯥꯏꯔꯤꯛ ꯍꯩꯕꯅꯤꯅꯥ ꯄꯥꯔꯥ ꯊꯥꯔꯣ ꯑꯩꯅ ꯁꯣꯝꯗ ꯀꯝ
ꯂꯥꯡꯉꯒ ꯂꯩꯒꯦ ꯍꯥꯏꯔꯣ ꯌꯥꯔꯣꯏ
ꯑꯩꯗꯤ ꯑꯗꯨꯒꯝꯕ ꯊꯥꯔꯣꯏ ꯑꯩ ꯁꯨꯝ ꯀꯣ ꯀꯝꯄꯅꯤꯒꯤ ꯀꯝꯄꯅꯤ ꯊꯥꯖꯜꯂꯅꯤꯀꯣ ꯏꯁꯀꯤꯜꯁꯦ ꯑꯩꯅ ꯍꯩꯕ ꯌꯥꯕ ꯄꯥꯪꯍꯩ ꯍꯩꯖꯜꯂꯅꯤꯀꯣ ꯇꯝꯖꯜꯂꯅꯤ
ꯑ ꯃꯄꯥꯥꯟ ꯂꯝꯗ ꯆꯠꯅꯕ ꯈꯣꯠꯅꯕ ꯇꯧꯑꯦꯗꯤ ꯌꯥꯗꯦ
ꯃꯄꯥꯜ ꯂꯝ ꯆꯠꯄꯗꯨꯅ ꯁꯤꯗꯒꯤ ꯆꯠꯄ ꯍꯥꯏꯗꯨ ꯄꯩꯁꯥꯅꯤꯅꯦ ꯄꯩꯁꯥꯗꯨ ꯂꯩꯇꯦ ꯍꯧꯖꯤꯛ ꯑꯩꯅ ꯂꯩꯔꯤ ꯏꯁꯀꯤꯜꯗꯨꯗꯤ ꯀꯩꯁꯨ ꯂꯩꯇꯦ ꯂꯩꯇꯦꯕꯀꯣ
ꯑꯗꯨ ꯀꯩꯁꯨ ꯂꯩꯇꯕꯗꯣ ꯑꯃ ꯌꯥꯎꯁꯜꯂꯣ ꯇꯦꯛ ꯇꯦꯛ ꯑꯗꯨꯗꯩꯩ
ꯌꯥꯎ ꯌꯥꯎꯕꯩ ꯃꯍꯨꯠꯇꯥ ꯑꯗꯨꯝ ꯑꯩ ꯑꯗꯨꯝ ꯂꯥꯛꯑ ꯑꯣꯟꯂꯥꯏꯟ ꯀꯣꯔꯁ ꯑꯗꯨ ꯌꯨꯇꯨꯕꯇꯒꯤ ꯈꯖꯤꯛ ꯇꯝꯁꯤꯔ ꯈꯜꯂꯤꯅꯤ
ꯇꯝꯃꯣ ꯇꯝꯗꯤ ꯁꯨꯛꯇꯝ ꯇꯝꯗꯦ ꯑꯗꯨꯝ ꯂꯥꯡꯉꯒ ꯀꯣꯏꯕ ꯈꯛꯇꯪ ꯇꯧꯔ ꯂꯩ
ꯍꯧꯖꯤꯛ ꯇꯤ ꯂꯥꯡꯕꯒꯤ ꯃꯇꯝꯅꯤꯅ ꯀꯩꯗꯧꯔꯨꯅꯤ
ꯃꯇꯝ ꯅꯥꯇꯦ ꯈꯤꯇꯪ ꯂꯩꯔꯥꯗꯤ ꯃꯥꯇꯝꯗꯣ ꯀꯔꯤꯅꯣ ꯍꯧꯖꯤꯛꯅꯦ ꯍꯣꯠꯅꯒꯗꯕ ꯀꯣꯟꯅꯅꯦ ꯂꯥꯡꯒꯗꯕ ꯀꯣꯟꯅ ꯍꯟꯅꯨꯔꯀꯥꯟꯗ ꯅꯪ
ꯑꯩꯈꯣꯏ ꯆꯦꯟꯁꯨ ꯃꯣꯏ ꯑꯩꯈꯣꯏ ꯏꯆꯟꯅꯨꯄꯤꯗ ꯑꯃꯨꯛ ꯊꯣꯛꯂꯛꯑꯒ ꯄꯅꯤꯄꯨꯔꯤꯒ ꯁꯤꯡꯖꯨ ꯑꯥꯃ ꯆꯁꯦ ꯍꯥꯏꯕꯅꯤ
ꯈꯪꯉꯦ ꯌꯥꯔꯦ ꯅꯪ ꯅꯆꯦꯒ ꯑꯃꯨꯛ ꯆꯥꯅꯤ ꯅꯃꯥꯟꯅꯕꯤ ꯅꯃꯥꯟꯅꯕꯒ ꯑꯃꯨꯛ ꯆꯥꯅꯤ ꯑꯩꯒ ꯑꯃꯨꯛ ꯆꯥꯅꯤ ꯃꯌꯥꯝꯁꯤꯒꯤ ꯃꯇꯝꯁꯦ ꯀꯥꯏꯊꯣꯛꯄꯗ ꯂꯥꯁꯇ꯭ ꯅꯪ
ꯅꯣꯡꯃꯗ ꯄꯨꯂꯞ ꯆꯥꯕꯥ ꯅꯇꯦ ꯀꯦꯝ ꯀꯥꯏꯗꯦ ꯀꯩꯅꯣ ꯆꯥꯕꯝ ꯊꯣꯀꯞ ꯆꯥꯕꯅꯤ ꯍꯜꯂꯛꯑꯅꯤ
ꯄꯥꯏꯔꯤꯖꯦ
ꯇꯥꯎꯧꯕ ꯆꯠꯂꯨꯔꯨꯔꯅꯤ ꯍꯜꯂꯛꯑꯅꯤ ꯂꯥꯏꯔꯤꯛ ꯄꯥꯔꯅꯤ
ꯅꯣꯡꯃꯗ ꯄꯨꯜꯂꯞ ꯇꯥꯔꯗꯤ ꯀꯩꯕꯨ ꯀꯥꯏꯗ꯭ꯔꯦ
ꯄꯤꯔꯤꯊꯤꯕꯤꯁꯦ ꯌꯥꯝ ꯋꯥꯔꯕꯅꯦ
ꯑꯩ ꯍꯅꯤ ꯔꯟꯅꯤꯡ ꯁꯨꯁ ꯑꯃ ꯂꯩꯖꯩ ꯍꯧꯛ ꯆꯠꯄꯗꯕꯨ ꯅꯥꯔꯦ
ꯍꯣꯏ ꯀꯌꯥ ꯑꯐꯕ ꯑꯃ ꯂꯩꯔꯣ ꯑꯗꯨꯗꯤ
ꯎꯝ ꯍꯗ ꯅꯪ ꯇꯣꯞ ꯆꯪꯀꯥꯟꯗ ꯂꯨꯄꯥ ꯂꯤꯁꯤꯡ ꯑꯍꯨꯝ ꯄꯤꯔꯛꯑꯣ
ꯏꯁ ꯆꯠꯂꯣ ꯉꯝꯗ꯭ꯔꯦ ꯆꯠꯂꯣ ꯑꯩ ꯃꯥꯏ ꯀꯦꯗꯣꯏꯅꯦ
ꯃꯥꯏꯗꯤ ꯀꯅ ꯀꯦꯁꯦ ꯈꯣꯡꯕꯤ ꯁꯐꯩꯔ
ꯌꯥꯔꯣꯏ ꯁꯛ ꯐꯖꯗ꯭ꯔꯗꯤ ꯅꯪꯅ ꯌꯥꯔꯣꯏ ꯑꯩ ꯑꯃ ꯄꯥꯝꯃꯔꯣꯏ ꯍꯧꯖꯤꯛ ꯐꯖꯩ ꯐꯖꯩ ꯑꯃꯨꯛ ꯍꯥꯏ ꯀꯩꯁꯨ ꯅꯠꯇ꯭ꯔꯒꯅꯪ ꯑꯃꯨꯛ ꯐꯖꯗꯦ ꯑꯃꯨꯛ ꯍꯥꯏ ꯇꯧꯔꯤꯀꯥꯟꯁꯤꯗ ꯉꯝꯖꯔꯔꯣꯏ ꯑꯩ ꯑꯗꯨꯒꯨꯝꯕꯒ ꯑꯝꯇ
ꯑꯗꯨꯅ ꯑꯩꯈꯣꯏ ꯀꯦꯝꯄꯁꯇ ꯂꯩꯕꯗꯨ ꯌꯥꯎꯔꯣ ꯀꯩꯅꯣ
ꯀꯩꯅꯣ ꯀꯦꯝꯄꯁꯇꯒꯤ ꯂꯩꯔꯦ ꯌꯥꯎꯈꯣꯕ
ꯑꯩ ꯀꯦꯝꯄꯁ ꯂꯩꯕ ꯃꯥꯥꯏ ꯀꯦꯕꯗ ꯑꯗꯨ ꯑꯣꯏꯅ ꯇꯧꯕ ꯌꯥꯝ ꯍꯣꯡꯕꯗꯣ ꯂꯨꯕ ꯀꯥꯟꯗꯣ ꯆꯍꯨꯝ ꯑꯃꯕꯥ
ꯀꯔꯝꯕꯅꯣ ꯑꯣ ꯃꯥ ꯍꯥꯏꯗꯤ ꯅꯍꯥꯟꯒꯤ ꯑꯩ ꯀꯦꯅꯕ ꯌꯥꯎꯗ ꯑꯗꯣ
ꯉꯇꯩ ꯉꯇꯦ ꯃꯥꯏ ꯐꯦꯁꯤꯦꯜ ꯇꯧꯕꯗꯣ
ꯅꯥꯏꯟ ꯍꯟ ꯅꯠꯇꯦ ꯑꯩꯠ ꯍꯟꯗ꯭ꯔꯦꯠꯅꯦ ꯁꯚꯦꯟ ꯅꯥꯏꯟ ꯅꯥꯏꯟ
ꯑꯗꯨꯗꯨ ꯍꯥꯏꯗꯤ ꯀꯔꯤꯀꯩ ꯇꯧꯒꯦ ꯅꯍꯥꯟ ꯑꯃꯗꯨꯗ ꯇꯧꯕꯒ ꯆꯞ ꯃꯥꯟꯅꯔꯣꯏ
ꯃꯥꯟꯅꯗꯦ ꯃꯣꯏꯒꯤꯗ ꯎꯠꯂꯤꯗꯨꯗꯤ ꯀꯩꯅꯣ ꯁꯤꯖꯤꯟꯅꯔꯤꯕ ꯄ ꯄꯣꯠ ꯀꯩꯗꯨꯁꯨ ꯀꯩꯅꯣ ꯃꯥꯜꯂꯦ ꯌꯥꯝꯅ ꯃꯣꯔꯦꯒꯤ ꯄꯣꯠ ꯀꯩꯁꯨ ꯐꯔꯝꯗꯣꯏ ꯃꯥꯟꯗꯦ ꯑꯗꯣ ꯌꯥꯝ ꯇꯨꯝꯅꯤꯡꯉꯦ ꯀꯣꯟꯅ ꯁꯥꯟꯅꯔꯁꯤ
ꯍꯣꯏ ꯌꯥꯔꯦ ꯊꯝꯃꯦ ꯊꯝꯃꯦ ꯍ ꯑꯩ ꯑꯩ ꯊꯝꯒꯦꯣꯀꯣ
ꯍꯣꯏ